ꯑꯣ
ꯇꯥꯕ꯭ꯔꯣꯏꯃꯥꯟꯅꯕꯤ
ꯅꯨꯡꯉꯥꯏꯔꯤꯕꯣ
ꯃꯥꯃꯥꯃꯥ ꯍꯥꯍꯥ ꯅꯨꯡꯉꯥꯢꯔꯤꯌꯦ
ꯑꯩꯗꯤ ꯀꯥꯡꯅ ꯆꯤꯛꯄꯗ ꯂꯣꯏꯔꯦꯅꯦ
ꯃꯄꯥꯟꯗ ꯂꯩꯔꯣ
ꯍꯣꯏ ꯊꯥ ꯌꯦꯡꯉꯝꯕꯅꯦ
ꯊꯥ ꯐꯖꯕ꯭ꯔꯣ ꯉꯁꯤꯕꯣ
ꯌꯥꯝ ꯐꯖꯩꯉꯣ ꯉꯁꯤꯅꯦ ꯄꯨꯔꯅꯤꯃꯥ ꯑꯣꯏꯔ ꯃꯥꯜꯅꯦ
ꯉꯁꯤ ꯄꯨꯔꯅꯤꯃꯥꯔꯅꯦ
ꯍꯣꯏ ꯈꯪꯗꯦ ꯌꯥꯝ ꯐꯖꯩꯌꯦ ꯄꯨꯔꯅꯤꯃꯥ ꯑꯣꯏꯕ꯭ꯔꯥ ꯑꯣꯏꯗꯕ꯭ꯔꯥ ꯈꯪꯗꯤꯦ
ꯃꯃꯥꯡꯗ ꯊꯣꯛꯄ꯭ꯔꯣ ꯃꯅꯤꯡꯗ ꯊꯣꯛꯄ꯭ꯔꯣ ꯃꯃꯥꯡꯗꯗꯤ ꯊꯣꯛꯇꯕ ꯃꯥꯜꯂꯦ
ꯂꯩꯆꯤꯟꯅ ꯈꯨꯝꯖꯤꯜꯂꯝꯗꯧ ꯃꯥꯜꯂꯦ ꯅꯪ ꯈꯟꯕ ꯂꯩ
ꯑꯩ ꯑꯩꯈꯣꯏ ꯏꯅꯥꯎꯄꯤꯍꯣꯏ ꯀꯥꯗꯨꯗ ꯂꯩꯌꯦ
ꯑꯣ ꯃꯤ ꯊꯥꯏꯅ ꯁꯩꯊꯥꯅꯕꯅꯕ ꯊꯥꯕꯜꯒꯤ ꯃꯉꯥꯜꯒꯅꯦ ꯅꯪꯒꯤ ꯃꯥꯏꯊꯣꯡꯗꯤ
ꯑꯃ ꯍꯥꯏꯕꯗꯣ ꯅꯪꯒꯤ ꯃꯥꯏꯊꯣꯡꯗꯤ ꯄꯨꯔꯅꯤꯃꯥ ꯊꯥꯖꯒꯨꯝꯕꯅꯤꯒ
ꯑ ꯑꯗꯨ ꯍꯥꯏꯔꯤꯗꯣ ꯑꯁꯦꯡꯕꯩꯗꯤ ꯃꯃꯥꯏꯗꯣ ꯀꯣꯏ ꯇꯗꯥꯅꯔꯝꯗꯣꯏꯅꯤꯀꯣ
ꯎꯝ ꯍꯥꯏꯗꯤ ꯄꯨꯔꯅꯤꯃꯥꯗꯤ ꯃꯉꯥꯜꯁꯦ ꯐꯖꯅ ꯉꯥꯜꯂꯤꯦꯗꯅ
ꯑꯥ
ꯑꯗꯨꯅ ꯑꯗꯨꯃꯥꯏꯅ ꯃꯥꯏ ꯃꯥꯏꯊꯣꯡꯁꯤꯗꯤ ꯄꯨꯡꯉꯥꯟ ꯉꯥꯜꯂꯤꯁꯤꯅꯤ ꯃꯣꯏ ꯍꯥꯏꯔꯤꯁꯦ
ꯍꯧꯖꯤꯛꯀꯥꯟ ꯑꯗꯨꯝꯕ ꯀꯌꯥ ꯁꯤꯖꯤꯟꯅꯈꯤꯗ꯭ꯔꯦꯗ
ꯑꯗꯨꯅꯦ ꯃꯈꯟ ꯃꯈꯜꯅꯤ ꯃꯣꯏ ꯁꯩꯗꯦ ꯂꯩꯔꯝꯃꯤꯁꯦ
ꯍꯝ ꯍꯨꯝ
ꯑꯗꯒꯤ ꯑꯃꯁꯨ ꯍꯥꯏꯗꯥꯏꯅꯦ
ꯎꯝ
ꯀꯩꯅꯣꯁꯨ ꯍꯥꯏꯕꯗꯣ ꯎꯝ ꯕꯨꯝꯕꯨꯝ ꯇꯥꯔꯛꯄꯤ ꯅꯪꯒꯤ ꯄꯥꯝꯕꯣꯒ
ꯀꯁꯤ ꯄꯨ ꯃꯥ ꯌꯦꯡꯉꯨꯕꯗꯒꯤ ꯁꯥꯍꯤꯇ꯭ꯌꯥꯗꯤ ꯋꯥꯡꯉꯝꯃꯦꯀꯣ
ꯁꯍꯤꯠꯌꯥ ꯂꯩꯕꯅꯦ
ꯑꯗꯒꯤ ꯎꯝ ꯑꯩ ꯍꯥꯏ ꯁꯣꯏꯔꯕꯣ ꯊꯝꯕꯧ ꯃꯥꯟꯕꯤ ꯀꯩ ꯀꯔꯝ ꯍꯥꯏꯔꯅꯦ ꯊꯝꯕꯧ ꯌꯦꯝꯍꯧꯗꯥꯏꯅꯦ
ꯌꯥꯎꯒꯅꯤ ꯌꯥꯎꯒꯅꯤ ꯀꯔꯝꯕꯗꯣ ꯁꯩꯊꯥꯕꯅꯣꯗꯤ ꯀꯥꯎꯈ꯭ꯔꯦ
ꯑꯗꯒꯤ ꯂꯤꯔꯨꯡ ꯇꯦꯟꯒꯨꯝ ꯉꯝꯖꯕꯤ ꯄꯤꯁꯨꯡꯅ
ꯑꯗꯨꯗꯒꯤ ꯑꯃꯁꯨ ꯍꯥꯏꯅꯦ ꯁꯖꯤ ꯃꯤꯇꯥꯒꯅ
ꯑꯥ ꯍꯣꯏꯖꯃꯤꯇꯥꯗꯕꯨꯗꯤ ꯇꯁꯦꯡꯅ ꯐꯖꯩꯀꯣ ꯃꯇꯥꯏꯗ ꯆꯤꯡꯅꯕꯞꯀ ꯇꯧꯔꯒ
ꯑꯗꯣ ꯁꯟꯒꯤ ꯃꯤꯠꯁꯨ ꯐꯖꯕꯅꯤꯉꯣ
ꯑꯥ ꯐꯖꯩꯌꯦ
ꯅꯨꯃꯤꯠꯇꯨ ꯂꯥꯎꯔꯒ ꯍꯣꯏ ꯅꯨꯃꯤꯠꯀꯥꯗꯣ ꯂꯥꯎꯔꯒꯀꯣ
ꯎꯝ ꯁꯖꯤꯒꯤꯁꯤꯅ ꯑꯃꯨꯛ ꯈꯪꯗꯦꯗ ꯃꯈꯜ ꯃꯈꯜ
ꯀꯕꯤ ꯑꯣꯏꯅꯤꯡꯉꯦꯗ ꯃꯇꯥꯡꯁꯤꯗ
ꯍꯧꯖꯤꯛ ꯄꯨꯔꯅꯤꯃꯥ ꯌꯦꯡꯕꯗꯒꯤ ꯀꯕꯤ ꯑꯣꯏꯔꯛꯀꯗꯣꯔꯦꯀꯣ
ꯀꯕꯤ ꯑꯣꯜꯂꯁꯤꯔꯥ ꯈꯪꯗꯦ ꯊꯥꯖꯒꯨꯝ ꯂꯨꯕꯤ ꯅꯪꯉꯤ ꯃꯥꯏꯊꯣꯡꯗꯣ ꯑꯃꯨꯛꯇ ꯎꯖꯈꯤꯒꯦꯒ
ꯏ ꯂꯩꯔꯝꯒꯅꯤꯀꯣ ꯑꯍꯤꯡꯗ
ꯌꯥꯝ ꯂꯩꯕꯅꯤꯅꯦ ꯁꯨꯃꯥꯏꯅ ꯍꯥꯏꯕꯅꯦ ꯂꯤꯔꯤꯍꯨꯝꯕ ꯃꯥꯜꯂꯪꯕꯅ ꯅꯪꯒꯤ ꯅꯨꯡꯁꯤ ꯃꯄꯥꯎꯕꯨ ꯄꯨꯕꯤꯌꯨꯕꯣꯒ
ꯑꯥ ꯑꯥ ꯍꯥꯏꯕꯅꯦ ꯍꯥꯏꯕꯅꯦ ꯊꯥꯏꯅꯉꯩꯗ ꯌꯥꯝ ꯁꯩꯊꯥꯅꯔꯝꯕꯅꯦ ꯑꯗꯨꯃꯥꯏꯅ ꯑꯗꯒꯤꯗꯤ ꯁꯝꯒꯤꯁꯨ ꯌꯥꯝ ꯁꯩꯊꯥꯅꯕꯅꯤꯅꯦ ꯫
ꯑ ꯁꯝꯒꯤꯗꯣ ꯁꯝꯒꯤꯁꯦ ꯈꯪꯗꯦꯉꯣ ꯑꯣ ꯑꯣ ꯑꯣ ꯁꯨꯃ ꯁꯨꯃꯥꯏ ꯍꯥꯏꯕ ꯎꯝ ꯁꯃꯒꯤꯅꯅꯦ ꯁꯪꯕ꯭ꯔꯩ ꯃꯅꯥꯒꯤ ꯆꯤꯍꯤ ꯃꯅꯝ ꯃꯅ ꯐꯥꯎꯕꯅꯦꯕ
ꯑ ꯍꯣꯏ ꯑꯗꯨ ꯅꯠꯇꯕꯗꯅꯦ ꯑꯃ ꯑꯩꯈꯣꯏꯒꯤ ꯎ ꯁꯝꯖꯦ ꯖꯨꯝ ꯖꯨꯝꯒ ꯇꯥꯕꯒꯤ ꯑꯁ ꯈꯪꯗꯦꯗ ꯑꯩ ꯍꯥꯏꯕꯗꯤ ꯍꯩꯇ꯭ꯔꯦ
ꯆꯠꯄꯗꯀꯥꯁꯦ ꯃꯁꯝꯗꯣ ꯌꯥꯝꯕ ꯃꯤꯅ ꯆꯠꯄꯗꯀꯥꯁꯦ ꯖꯨꯝ ꯖꯨꯝꯒ ꯇꯥꯔꯒ
ꯑꯩ ꯈꯪꯉꯦ ꯑꯩ ꯈꯪꯉꯦ ꯆꯣꯏꯖꯩꯏꯅꯔꯕꯤ ꯅꯪꯒꯤ ꯁꯝꯂꯥꯡꯒ ꯅꯠꯇꯔꯣ
ꯍꯣꯏ ꯑꯗꯨ ꯑꯗꯨꯁꯨ ꯍꯥꯏ ꯑꯗꯨꯅ ꯑꯃꯨꯛ ꯆꯝꯃꯤꯗꯅ
ꯎꯝ
ꯑꯁ ꯈꯪꯗ꯭ꯔꯁꯦ ꯑꯩ ꯋꯥꯍꯩꯗꯨꯃꯛꯇꯤ ꯑꯩ ꯅꯤꯡꯁꯤꯡꯕ ꯊꯣꯛꯇ꯭ꯔꯦ ꯑꯗꯨ ꯌꯥꯝ ꯑ ꯁꯩꯊꯥꯅꯔꯝꯕꯅꯦ ꯫
ꯎꯝ ꯁꯨꯃꯥꯏꯅ ꯍꯥꯏꯗꯧ ꯃꯥꯜꯂꯦ ꯆꯠꯄꯗ ꯁꯝꯁꯦ ꯏꯄꯣꯝꯅꯏꯔ ꯆꯠꯂꯤꯗꯅ
ꯍꯣꯏ ꯍꯣꯏ ꯍꯣꯏ ꯑꯗꯨꯝꯕꯗ ꯈꯤꯇꯪ
ꯑꯥ ꯑꯗꯨꯝꯕ ꯈꯤꯇꯪ ꯃꯥꯜꯂꯦ
ꯑꯗꯨꯃꯥꯏꯅ ꯍꯥꯏꯔꯒ ꯑꯩꯈꯣꯏꯒꯤ ꯅꯨꯡꯁꯤꯠꯅꯒ ꯍꯨꯝꯃꯛꯄ ꯀꯥꯟꯗꯒꯁꯦ ꯑꯁ ꯈꯪꯗꯦꯗ ꯍꯥꯏꯕ ꯍꯩꯇꯦꯗ ꯁꯍꯤꯇꯌꯥꯁꯦ
ꯀꯩꯅꯣ ꯃꯤꯠꯇ ꯂꯣꯏ ꯎꯔꯤ ꯅꯨꯄꯤ ꯃꯌꯥꯝ ꯐꯖꯅ ꯆꯠꯄ ꯎꯕꯋꯥꯅꯦ
ꯃꯁꯝ ꯌꯥꯝ ꯐꯕ ꯃꯨꯁꯨꯛꯀ ꯃꯨꯔꯒ ꯖꯨꯝ ꯖꯨꯝꯒ ꯇꯥꯔꯒ ꯃꯅꯥꯝꯒ ꯇꯥꯔꯒ ꯅꯨꯡ ꯁꯤꯅꯒ ꯍꯨꯝꯉꯨꯕ ꯀꯥꯟꯗ ꯁꯛꯀ ꯍꯨꯝꯈꯤꯕꯗꯣ ꯑꯗꯩꯗꯤ ꯍꯣꯏ ꯑꯗꯩꯗꯤ ꯁꯅꯥꯕꯨꯟ ꯁꯅꯥꯕꯨꯟꯒꯤ ꯏꯁꯤꯡꯗꯨ ꯀꯣꯛꯈꯠꯂꯒ ꯍꯧꯒꯠꯂꯛꯄ ꯃꯇꯝꯗ ꯃꯁꯐꯝꯗꯨ ꯁ꯭ꯋꯥꯏꯒ ꯇꯥꯕꯗꯣ
ꯑꯗꯨꯅꯦ ꯃꯩꯇꯩ ꯅꯨꯄꯤꯒꯤ ꯌꯥꯝ ꯀꯜꯂꯛꯆꯕ ꯑꯃ ꯈꯪꯕ꯭ꯔꯥ ꯃꯣꯏꯒꯤ ꯁꯝꯁꯦ ꯁꯥꯡꯍꯜꯂꯅꯤꯀꯣ ꯁꯥꯡꯍꯜꯂꯒ ꯁꯝ ꯃꯤꯠꯀꯤ ꯃꯊꯛꯇ ꯀꯛꯄꯤꯁꯦ
ꯑꯥ ꯑꯥ
ꯑꯗꯨꯒ ꯅꯥꯆꯣꯝ ꯑꯃꯒ ꯆꯤꯜꯂꯒ ꯀꯩ ꯍꯥꯏꯅꯤ ꯐꯅꯦꯛ ꯐꯖꯕ ꯑꯃꯒ ꯁꯦꯠꯂꯒ ꯏꯆꯝ ꯆꯝꯕꯗ ꯏꯁꯤꯡ ꯁꯣꯛꯄꯒ ꯆꯠꯄꯁꯦ ꯌꯥꯝꯅ ꯌꯦꯡꯕꯗ ꯌꯥꯝ ꯐꯖꯩ ꯍꯥꯏꯕ꯫
ꯍꯣꯏ ꯍꯣꯏ ꯍꯣꯏ ꯑꯗꯣꯍꯧꯖꯤꯛꯀꯥꯟꯒꯤ ꯍꯧꯖꯤꯛꯀꯥꯟꯒꯤ ꯖꯨꯛꯀꯤ ꯍꯥꯏꯒꯗ꯭ꯔꯥ ꯂꯩꯁꯥꯕꯤꯁꯤꯡꯁꯤꯗꯤ ꯑꯗꯨꯒꯨꯝꯕꯒꯤ ꯀꯩꯅꯣꯗꯣ ꯐꯤꯕꯝ ꯃꯨꯔꯇꯤꯗꯨꯗꯤ ꯑꯝꯇ ꯌꯥꯎꯗ꯭ꯔꯦꯗ ꯌꯥꯝ ꯇꯥꯡꯅ ꯊꯣꯛꯑꯦ꯫
ꯎꯝ ꯌꯥꯝ ꯇꯥꯡꯅ ꯊꯣꯛꯑꯦ
ꯍꯧꯖꯤꯀꯥꯟꯗꯤ ꯑꯩꯈꯣꯏꯒꯨꯝꯕ ꯄꯤꯛ ꯄꯤꯛ ꯉꯥꯇꯥ
ꯑꯗꯨꯁꯨ ꯑꯣꯏꯔꯦ ꯑꯗꯨꯒ ꯁꯝꯁꯦ ꯃꯆꯨ ꯁꯪꯖꯤꯜꯂꯛꯇꯅꯒ꯭ꯌꯥꯟ ꯇꯥꯗ꯭ꯔꯦ
ꯍꯣꯏ ꯍꯣꯏ ꯁꯝ ꯐꯕ ꯃꯤꯁꯨ ꯌꯥꯝꯁꯤꯜꯂꯛꯇ꯭ꯔꯦ
ꯌꯥꯝꯝꯃꯛꯇ꯭ꯔꯦ ꯑꯩꯁꯨ
ꯎꯝ ꯑꯁ ꯑꯩꯁꯨ ꯁꯝꯁꯦ ꯑꯃ ꯊꯥꯏꯅꯒꯤ ꯑꯩꯈꯣꯏꯒꯤ ꯁꯩꯊꯥꯕꯗꯒ ꯌꯥꯎꯕ ꯁꯝꯗꯣ ꯑꯗꯨꯒꯨꯝꯕ ꯁꯝꯁꯦ ꯌꯥꯝ ꯇꯥꯡꯅ ꯊꯣꯛ ꯍꯣꯏ ꯇꯥꯏꯞ ꯇꯧꯔꯦ ꯍꯧꯖꯤꯛꯀꯥꯟ
ꯌꯥꯝ ꯄꯥꯝꯖꯩ ꯍꯥꯏꯕꯗꯣ
ꯎꯝ
ꯑꯗꯒꯤ ꯅꯨꯄꯥꯁꯨ ꯅꯨꯄꯥꯕꯨꯗꯤ ꯈꯔ ꯂꯩ ꯃꯥ ꯃꯁꯥ ꯃꯎ ꯐꯕ ꯖꯤꯝ ꯁꯥꯟꯅꯕꯩꯀꯣ꯫
ꯍꯣꯏ ꯍꯣꯏ ꯈꯔꯗꯤ ꯂꯩꯔꯤꯕ ꯃꯥꯜꯂꯦ꯫ ꯇꯪꯈꯥꯏ ꯑꯃꯗꯤ ꯌꯥꯗ꯭ꯔꯦꯍꯦ ꯃꯣꯏꯁꯨ
ꯎꯝ ꯑꯗꯨꯅꯤ ꯆꯥꯛꯇꯤ ꯆꯥꯔꯕ ꯏꯃꯥꯟꯅꯕꯤ?
ꯆꯠꯇꯤ ꯆꯥꯔꯦ ꯉꯁꯤꯗꯤ ꯑꯩꯈꯣꯏ ꯆꯥꯛꯉꯟꯇꯥ ꯆꯥꯊꯣꯛꯑꯦ ꯆꯠꯂꯥꯝꯃꯛꯇꯅꯨ
ꯑꯗꯨꯅ ꯋꯥꯏ ꯁꯪꯕꯅꯤꯗ
ꯁꯪꯉꯦ ꯏꯟꯁꯥꯡꯗꯣ ꯉꯁꯤꯗꯤ ꯍꯥꯎꯔꯝꯗꯅꯅꯦ ꯑꯩꯒ ꯏꯅꯥꯎꯄꯤꯒ ꯈꯔ ꯆꯥꯔꯒ ꯈꯔ ꯈꯥꯛꯁꯦ ꯍꯥꯏꯔꯝꯕꯅꯦ ꯑꯗꯨ ꯁꯨꯝꯆꯥꯥꯏꯒꯤ ꯁꯨꯝꯆꯥꯥ ꯀꯣꯝꯄꯥꯛ ꯑꯃ ꯆꯥꯊꯣꯛꯈ꯭ꯔꯦ ꯍꯥꯏꯕ ꯅꯪꯕꯨ ꯄꯤꯛ ꯊꯜꯂꯦ ꯍꯧꯖꯤꯛ
ꯅꯚꯅꯤ ꯇꯛꯈꯥꯏꯈ꯭ꯔꯕ?
ꯍꯣꯏ ꯊꯥꯛꯄꯒꯥꯏ ꯂꯣꯏ ꯆꯥꯊꯣꯛꯈꯔꯦ
ꯅꯚꯅꯤ ꯗꯪ ꯆꯥꯕꯨ ꯆꯤꯆꯦ ꯌꯥꯎꯗ꯭ꯔꯣ?
ꯆꯤꯆꯦꯗꯣ ꯉꯁꯤ ꯀꯩꯅꯣꯗ ꯆꯠꯈꯤꯌꯦ ꯑꯩꯈꯣꯏꯒꯤ ꯃꯣꯏꯔꯥꯡꯒꯤ ꯀꯩꯅꯣꯗꯣ ꯑ ꯂꯣꯛꯇꯥꯛꯀꯤ ꯂꯦꯛꯅꯕꯗꯣ
ꯑꯣ ꯑꯣ ꯑꯣ
ꯑꯥ ꯑꯗꯨꯗ ꯉꯁꯤ ꯂꯦꯞꯄ ꯆꯠꯈꯤꯌꯦ ꯏꯕꯥꯅꯤ ꯈꯠ ꯛꯇ ꯉꯥꯏꯍꯧꯔꯦ ꯐꯖꯅ ꯇꯛꯈꯥꯏꯈꯔꯦ
ꯑ
ꯆꯥꯒꯟꯕꯤ‌ ꯑꯅꯤ ꯄꯨꯜꯂꯕꯅꯤꯅ ꯑꯍꯥ ꯑꯍꯥ
ꯑꯗꯨꯅꯦ ꯑꯗꯣ ꯆꯥꯃꯤꯟꯅꯖ‌ꯦ ꯅꯨꯡꯉꯥꯏꯉꯣ ꯅꯣꯏꯒ ꯆꯥꯃꯤꯟꯅꯕꯖꯦ꯫
ꯑꯥ ꯇꯞꯂꯤ ꯇꯞꯂꯤ ꯑꯗꯨꯝ ꯆꯥꯕꯅꯦ
ꯑꯩꯉꯣꯟꯗ ꯑꯗꯨꯝ ꯁꯪꯗ ꯌꯥꯝ ꯅꯨꯡꯉꯥꯏꯕ ꯐꯥꯎꯋꯦ ꯍꯥꯏꯕ ꯆꯥꯕꯗꯣ ꯃꯥꯟꯅꯔꯕꯅꯤꯅ
ꯑꯥꯝ
ꯑꯁ ꯑꯩꯁꯨ ꯆꯥꯛ ꯇꯣꯛꯄꯗ ꯉꯥꯏꯔꯤꯌꯦ꯫
ꯅꯣꯏ ꯀꯩ ꯌꯦꯟꯖꯥꯡ ꯊꯣꯡꯒꯦ?
ꯑꯁ ꯌꯥꯝ ꯍꯥꯎꯋꯤꯉꯣ꯫
ꯀꯩꯖꯥꯡꯅꯧ
ꯑꯇꯥꯎꯕ ꯑꯃ ꯑꯗꯒꯤ ꯏꯔꯣꯟꯕ ꯑꯃ꯫
ꯑꯥ
ꯍꯋꯥꯏ ꯑꯃ ꯀꯩꯅꯣꯗꯣ ꯎꯝ ꯏꯔꯣꯟꯕꯃ ꯍꯥꯎꯕꯤꯗꯣ
ꯀꯔꯝꯕꯅꯣ ꯀꯣꯜ ꯀꯣꯂꯤ ꯍꯋꯥꯏꯔꯣ ꯀꯣꯂꯤ ꯍꯋꯥꯏꯔꯣ
ꯀꯣꯂꯤ ꯍꯋꯥꯏ ꯀꯧꯕꯣ ꯑꯗꯨꯕꯣ?
ꯆꯝꯐꯨꯠ ꯍꯋꯥꯏꯗꯣ
ꯍꯣꯏ ꯍꯣꯏ ꯆꯝꯄꯨꯠ ꯍꯋꯥꯏꯗꯣ ꯎꯝ ꯈꯨꯍꯥꯎꯑꯝꯅꯤꯉꯣ꯫
ꯐꯖꯅ ꯇꯛꯈꯥꯏꯔꯕꯅꯤ ꯅꯪꯁꯨ
ꯉꯥ ꯇꯥꯎꯕ ꯃꯔꯤꯅꯦ ꯑꯩꯅ ꯂꯧꯈꯠꯂꯤꯖꯦ꯫
ꯍꯋ
ꯐꯁ ꯆꯥꯕꯅꯤ ꯑꯩꯁꯨ
ꯌꯥꯏ ꯌꯥꯏ ꯑꯩꯈꯣꯏꯁꯨ ꯉꯁꯤꯗꯤ ꯌꯦꯟ ꯊꯣꯡꯉꯦ ꯌꯦꯟꯗꯨꯃꯒ ꯑ ꯑꯁ ꯌꯦꯟ ꯃꯍꯤꯗꯣ ꯍꯩꯖꯤꯜꯂ ꯆꯝꯄ꯭ꯔꯥꯗꯣ ꯁꯨꯝ ꯁꯨꯝꯃ ꯊꯨꯝ ꯅꯝꯃ ꯆꯥꯔꯦ‌꯫ ꯑꯗꯨꯒ ꯀꯩꯅꯣꯗꯣ ꯁꯣꯏꯕꯨꯝꯗꯣ ꯁꯣꯏꯕꯨꯝ ꯏꯔꯣꯟꯝꯕꯗꯨꯃꯒ ꯐꯖꯅ ꯆꯥꯈ꯭ꯔꯦꯕꯣ
ꯇꯤꯟꯖꯨꯝꯃꯦꯍꯦ
ꯈꯔ ꯂꯩꯔꯒ ꯄꯔꯤꯈꯥ ꯂꯣꯏꯅꯔꯒ ꯑꯝꯇ ꯆꯥꯖ‌ꯦ ꯄꯦꯟꯅ
ꯆꯥꯁꯤ ꯆꯥꯁꯤ
ꯇꯞꯇꯥꯏꯖꯥꯔ ꯇꯨꯝꯁꯦ ꯑꯝꯇ꯫
ꯅꯨꯃꯤꯗꯥꯡ ꯑꯃꯨꯛ ꯐꯖꯅ ꯆꯥꯊꯣꯛꯑꯒ ꯉꯁꯥꯏ ꯏꯕꯥꯅꯤ ꯆꯥꯃꯟꯗꯅ ꯄꯨꯛꯂꯨꯝꯍꯜꯂꯛꯇꯅ ꯀꯩꯅꯣꯁꯨ ꯍꯥꯏꯐꯦꯠꯁꯨ ꯆꯠꯂꯨꯔꯕꯅꯦ
ꯎ ꯑꯃꯨꯛ ꯇꯨꯝꯈꯤꯗꯅ ꯇꯨꯝꯃꯒ ꯑꯃꯨꯛ ꯆꯥꯥꯁꯟꯕꯅꯦꯕ꯫
ꯉꯁꯤꯗꯤ ꯈꯔ ꯍꯦꯟꯖꯤꯟꯈ꯭ꯔꯦꯀꯣ
ꯍꯦꯟꯖꯤꯟꯈꯒꯔꯥ ꯍꯦꯟꯖꯤꯟ ꯑꯩꯅ ꯈꯪꯕ ꯑꯃ ꯂꯩ ꯅꯕꯅꯤ
ꯍ
ꯑꯗꯩ ꯆꯠꯂꯨꯔ ꯍꯜꯂꯛꯄꯗꯗꯤ ꯈꯤꯇꯪ ꯃꯨꯟꯗꯔꯛꯑꯦꯗꯣ ꯏꯁꯥꯗꯣ
ꯎꯝ ꯆꯠꯂꯨꯕꯁꯦ ꯏꯁꯥꯁꯦ ꯅꯨꯡꯉꯥꯏꯕꯅꯦ
ꯎꯝ ꯎꯏꯔꯨꯝ ꯎꯏꯔꯨꯝ ꯇꯧꯔꯛꯑꯦ
ꯑꯗꯨꯅꯦ ꯍꯣꯔꯦꯟ ꯇꯨꯝꯕ ꯅꯨꯡꯉꯥꯏꯔ ꯅꯨꯡꯉꯥꯏꯔꯗꯕꯅꯦ ꯑꯗꯨ
ꯅꯨꯡꯉꯥꯏꯔꯗꯝꯅꯤ
ꯍꯀꯥꯝ ꯃꯨꯟꯖꯟꯖꯜꯂꯦꯅꯦ ꯗꯥꯎ ꯌꯥꯔꯣꯏꯅꯦꯍꯦ ꯌꯥꯝ ꯍꯥꯏ ꯍꯥꯏꯅꯗꯥꯏꯅꯦ
ꯑꯗꯨꯗꯤ ꯍꯧꯔꯦꯟ ꯍꯧꯔꯦꯟ ꯅꯨꯡꯗꯥꯡ ꯐꯨꯠꯕꯣꯜ ꯌꯦꯡꯗꯣꯏ ꯅꯠꯇ꯭ꯔꯣ?
ꯎꯝ ꯌꯦꯡꯗꯣꯏꯅꯦ
ꯍꯧꯔꯦꯟ ꯑꯗꯨꯗꯤ ꯍꯧꯔꯦꯟ ꯀꯥꯈꯠ ꯍꯣꯏ ꯀꯥꯈꯠꯂꯛꯑꯣ ꯌꯦꯡꯃꯤꯟꯅꯔꯁꯦ ꯊꯝꯃꯒꯦ ꯑꯩ꯫ ꯐꯤ ꯊꯥꯗꯣꯛꯑꯝꯕꯅꯦ ꯑꯝꯇ ꯂꯣꯏꯁꯤꯜꯂꯨꯈꯤꯒꯦ
ꯍꯣ ꯍꯣꯏ ꯍꯣꯏ ꯇꯧꯔꯣ ꯇꯧꯔꯣ ꯊꯝꯃꯒꯦ
ꯎꯝ ꯍꯣꯏ ꯍꯣꯏ
ꯎꯝ ꯎꯝ